ꯍꯜꯂꯣ
ꯍꯜꯂꯣ
ꯑꯣ ꯇꯥꯕ꯭ꯔꯥ
ꯇꯥꯏ ꯇꯥꯏ ꯃꯈꯣꯟ ꯌꯥꯝ ꯇꯞꯄꯦ
ꯀꯩꯒꯤꯅꯣ ꯈꯪꯗꯤꯌꯦ ꯑꯩꯁꯨ ꯐꯖꯅ ꯇꯥꯗꯦꯕ ꯀꯩꯗꯧꯔꯝꯃꯤꯅꯣ
ꯑꯩ ꯁꯨꯝ ꯍꯤꯞꯄꯝꯃꯤ
ꯑꯥ
ꯀꯩꯕꯨ ꯇꯧꯔꯨꯅꯤ ꯍꯧꯖꯤꯛ ꯊꯕꯛ ꯂꯩꯇꯦ
ꯀꯣꯏꯕ ꯆꯠꯂꯣꯏꯗ꯭ꯔꯣ
ꯀꯥꯏꯗ ꯀꯣꯏꯕꯅꯣꯗ
ꯄꯩꯈꯥ ꯐꯥꯎꯗ꯭ꯔꯒ ꯀꯅꯥ ꯀꯣꯏꯅꯒꯦ
ꯀꯩꯅꯣ ꯔꯤꯖꯜ
ꯌꯨꯝꯗꯩ ꯆꯩ ꯆꯥꯅꯕ ꯊꯕꯛꯅꯦꯃꯤ ꯑꯗꯨꯗꯤ
ꯔꯤꯖꯜ ꯊꯣꯛꯑꯕꯣ
ꯊꯣꯛꯑꯦ ꯉꯔꯥꯡ
ꯍꯟꯗꯛ ꯗꯥꯎ ꯌꯥꯗꯕꯩ ꯑꯣꯏꯔꯝꯅꯤ
ꯃꯥꯅꯦ ꯃꯥꯟꯅꯦ
ꯅꯦꯛꯁ ꯅꯦꯛꯁꯅ ꯀꯔꯝ ꯀꯥꯟꯗ ꯑꯃꯨꯛ ꯂꯩꯔꯤꯅꯣ
ꯖꯟꯋꯥꯔꯤꯗ
ꯑꯗꯨꯗꯤ ꯃꯇꯝ ꯐꯖꯅ ꯂꯩꯔꯤꯁꯤꯗꯤ
ꯃꯥꯅꯤ ꯈꯔ ꯍꯣꯠꯅꯗ ꯌꯥꯔꯔꯣꯏ
ꯑꯗꯨꯗ ꯄ꯭ꯔꯤꯄꯦꯌꯔ ꯇꯧꯍꯧꯔꫭ ꯐꯖꯅ
ꯎꯝ
ꯑꯩ ꯀꯃꯥꯏꯅ ꯇꯧꯒꯦ ꯅꯣꯏ ꯑꯦꯛꯖꯥꯝꯗꯣ
ꯌꯥꯝ ꯂꯨꯏꯗ
ꯍꯥꯏꯗꯤ ꯃꯜꯇꯤꯄꯜ ꯀꯩꯅꯣ ꯑꯣꯞꯖꯦꯛꯇꯤꯞꯇ ꯇꯧꯕ꯭ꯔꯥ
ꯍꯣꯏ ꯍꯣꯏ ꯃꯜꯇꯤꯄꯜ ꯆꯣꯏꯁ
ꯀꯃꯥꯏ ꯀꯃꯥꯏ ꯇꯧꯒꯦ
ꯅꯪ ꯇꯧꯒꯦ ꯍꯥꯏꯔꯤꯁꯦ ꯃꯤ ꯑꯗꯨꯒꯤ ꯃꯥꯒꯤ ꯀꯩꯅꯣ ꯎꯠꯂꯛꯑꯅꯤ ꯃꯥꯒꯤ ꯕꯥꯏꯇꯦꯜ ꯁꯥꯏꯁ ꯀꯩꯀꯥ
ꯎꯝ
ꯑꯗꯨꯒ ꯎꯝ ꯀꯔꯤ ꯍꯤꯗꯥꯛ ꯊꯥꯗꯣꯏꯅꯣ ꯀꯃꯥꯏ ꯂꯥꯏꯌꯦꯡꯗꯣꯏꯅꯣꯅ ꯍꯪꯖꯜꯂꯛꯑꯅꯤ ꯑꯣꯞꯁꯟꯁꯤꯡꯗꯣ ꯍꯥꯟꯅꯗꯤ ꯈꯔ ꯈꯔ ꯃꯥꯟꯅꯔꯝꯕꯅꯦ ꯍꯧꯖꯤꯛꯇꯤ ꯑꯝꯇꯁꯨ ꯃꯥꯟꯅꯗ꯭ꯔꯦ ꯂꯥꯏꯛ ꯑꯃꯈꯛꯇꯪ ꯆꯨꯝꯕ ꯑꯣꯏꯗꯣꯏꯅꯦꯕ
ꯑꯥ
ꯈꯪꯉꯗꯤ ꯈꯪꯉꯦ ꯈꯪꯗꯗꯤ ꯇꯣꯛꯑꯦ
ꯑꯣ
ꯀꯦꯁꯀ ꯇꯧ ꯌꯥꯄꯣꯠꯇꯦ
ꯍꯧꯗꯤ ꯑꯃ ꯃꯌꯥꯝ ꯀꯩꯅꯣ ꯁꯤꯝ ꯇꯝ ꯃꯌꯥꯝꯒ ꯄꯤꯔꯛꯇꯣꯏꯅꯦꯕ
ꯎꯝ
ꯀꯃꯥꯏꯅ ꯗꯥꯏꯒꯅꯣꯁ ꯇꯧꯗꯣꯏꯅꯣ ꯀꯥꯏꯅꯒ
ꯍꯟꯗꯛ ꯃꯤ ꯀꯩꯅꯣ ꯇꯧꯋꯦ ꯃꯤ ꯊꯥꯔꯇꯤ ꯁꯕꯦꯟ ꯊꯥꯎꯖꯟ ꯊꯥꯕꯗ ꯑꯣꯡꯂꯤ ꯂꯤꯁꯤꯡ ꯃꯔꯤ ꯈꯜꯂꯦ
ꯑꯁ ꯑꯗꯨꯗꯤ ꯀꯩꯅꫭꯁꯨ ꯌꯥꯝꯕ꯭ꯔꫭ
ꯀꯠ ꯇꫭꯐ ꯌꯥꯝꯕ ꯅꯠꯇꯕ ꯄꯩꯈꯥ ꯌꯥꯝ ꯂꯨꯝꯃꯟꯕ
ꯎꯝ ꯑꯣꯜ ꯏꯟꯗꯤꯌꯥꯒꯤ ꯑꯣꯏꯕ꯭ꯔꯥ ꯅꯣꯏꯒꯤꯗꫭ
ꯃꯥꯅꯤ
ꯑꯣ ꯃꯅꯤꯄꯨꯔꯒꯤꯗꯤ ꯑꯃꯨꯛ ꯊꯣꯛꯇꯕ꯭ꯔꯥ ꯑꯗꯨ ꯇꯣꯡꯉꯥꯟꯅ
ꯊꯣꯛꯇꯦ
ꯑꯣ ꯑꯗꯨꯗꯣ ꯑ ꯁꯂꯦꯛ ꯑꯗꯨꯗ ꯐꯪꯉꯗꯤ ꯍꯥꯏꯗꯤ ꯀꯃꯥꯏꯅ ꯇꯧꯗꯣꯏꯅꯣ ꯃꯥꯒꯤ ꯃꯍꯛ ꯃꯍ ꯈꯥꯒꯤ ꯄ꯭ꯔꯣꯁꯦꯁꯇꯣ
ꯊꯕꯛ ꯇꯧꯕ ꯌꯥꯔꯅꯤ ꯃꯐꯝ ꯈꯨꯗꯤꯡꯒꯤ
ꯑꯗꯨ ꯄꯥꯁꯇꯧꯔꯗꯤ ꯅꯨꯡꯉꯥꯏꯔꯅꯤ ꯅꯪꯁꯨ
ꯑꯣꯛ ꯊꯣꯡꯕ ꯑꯃ ꯄꯤꯖ ꯌꯥꯔꯦ
ꯍꯣꯏ ꯑꯩꯈꯣꯏ ꯀꯧꯔꯛꯑꯣꯀꯣ
ꯎꯝ ꯅꯪ ꯊꫭꯡꯍꯟꯒꯦ
ꯑ ꯑꯃ ꯅꯞ ꯅꯞ ꯂꯥꯎꯕꯗꯣ
ꯎꯝ
ꯑꯣ ꯌꯥꯏꯌꯦ ꯁꯣꯏꯕꯨꯝꯒ ꯍꯥꯞꯄꯒ
ꯊꯣꯡꯕ ꯀꯥꯟꯗ ꯌꯥꯝꯅ ꯇꯦꯟꯗꯔ ꯑꯣꯏꯍꯟꯕ ꯉꯝꯃꯤꯗꯣ ꯀꯃꯥꯏꯅ ꯇꯧꯔꯤꯅꯣ ꯁꯥꯗꯣ
ꯑꯗꯨꯗꯣ ꯀꯨꯏꯅ ꯃꯤꯗꯤꯌꯝ ꯍꯤꯠꯇ ꯊꯝꯗꯣꯏꯅꯤ
ꯑꯣ ꯌꯥꯝ ꯁꯥꯍꯟꯕ ꯌꯥꯗꯕ
ꯍꯣꯏ ꯌꯥꯝ ꯁꯥꯍꯟꯗꯕꯤꯗꯀꯣ ꯀꯨꯏꯅ ꯊꯣꯡꯉꯀꯥꯟꯗ ꯑꯗꯨ ꯇꯧꯔꯛꯀꯅꯦꯕ
ꯊꯣꯠ ꯊꯣꯠ ꯂꯥꯛꯑꯣ ꯍꯥꯏꯕꯗꯤ ꯕꯇꯔꯒꯤ ꯇꯥꯏꯞꯇ ꯁꯨꯝ ꯈꯨꯠꯅ ꯑꯗꯨꯝ ꯄꯥꯏꯕꯗ ꯐꯔꯔ ꯄꯜꯂꯛꯄꯗꯣ
ꯑꯗꯨ ꯍꯥꯟꯅ ꯕꯣꯏꯜ ꯇꯧꯊꯣꯛꯑꯁꯨ ꯌꯥꯏ
ꯎꯝ ꯑꯩꯈꯣꯏ ꯑꯩꯈꯣꯏꯅ ꯊꯣꯡꯕꯗꯗꯤ ꯍꯦꯛꯇ ꯀꯟ ꯀꯟꯅ ꯂꯧꯍꯧꯋꯦꯕ ꯑꯗꯨꯝ ꯃꯁꯜꯂꯣ
ꯑꯗꯨ ꯏꯁ꯭ꯂꯣ ꯕꯔ ꯏꯁ꯭ꯂꯣꯗꯀꯣ ꯀꯨꯏꯅ ꯊꯣꯡꯉꯗꯤ ꯑꯗꯨꯅ ꯍꯦꯟꯅ ꯍꯥꯎꯕꯅꯤ ꯌꯦꯟꯁꯥꯡ ꯊꯣꯡꯕꯗꯤ
ꯍꯥꯏꯕꯗꯤ ꯍꯦꯛꯇ ꯃꯄꯥꯟ ꯀꯩꯅꯣꯗꯒ ꯐꯣꯟꯗꯒ ꯌꯦꯡꯕ ꯃꯑꯣꯡꯗꯒ ꯇꯧꯋꯦꯕ ꯀꯨꯛꯅꯒ ꯊꯥꯒꯠꯄꯗ ꯚꯤꯗꯤꯑꯣ
ꯑꯗꯨꯒ ꯃꯁꯂꯥꯒꯨꯝꯕꯗꯣ ꯌꯥꯝ ꯍꯥꯞꯇꯕ
ꯑꯧ
ꯑꯩꯈꯣꯏꯅꯤ ꯃꯁꯂꯥ ꯁꯤꯖꯟꯅꯗꯦ
ꯑꯗꯨꯅꯤ ꯑꯩ ꯉꯛꯏꯁꯦ ꯀꯃꯥꯏꯅ ꯃꯍꯥꯎ ꯊꯣꯛꯏꯅꯣ ꯁꯤꯅꯤ
ꯃꯥꯒꯤ ꯃꯤꯠꯇꯨꯒꯤ ꯃꯍꯥꯎꯗꯣ ꯐꯖꯅ ꯐꯪꯍꯜꯂꯦꯕ
ꯎꯝ
ꯃꯁꯂꯥ ꯃꯁꯂꯥ ꯊꯥꯛꯑꯗꯤ ꯂꯣꯏꯅ ꯃꯥꯡꯕꯅꯦꯕ
ꯎꯝ
ꯑꯩꯈꯣꯏꯅ ꯌꯥꯝ ꯁꯤꯖꯤꯟꯅꯔꯤꯁꯦ ꯖꯤꯟꯖꯔꯗꯤ ꯁꯤꯖꯤꯟꯅꯔꯦꯀꯣ
ꯎꯝ
ꯖꯤꯟꯖꯔꯒꯔ ꯀꯥꯂꯤ
ꯖꯤꯟꯖꯔꯗꯨꯅ ꯃꯥꯒꯤ ꯁꯥꯒꯤ ꯃꯅꯝ ꯍꯥꯠꯄ
ꯑꯥ ꯃꯅꯝ ꯍꯥꯠꯂ ꯑꯗꯣ ꯅꯪꯅ ꯍꯥꯏꯕ ꯇꯦꯟꯗꯔ ꯑꯣꯏꯕꯗꯣ
ꯎꯝ
ꯑꯗꯨꯗꯣ ꯅꯪꯅꯦ ꯀꯩꯅꯣ ꯅꯪ ꯊꯣꯡꯉꯗꯤ ꯇꯤꯜꯍꯧ ꯈꯛꯇꯪ ꯉꯧꯔꯦꯗꯅ
ꯎꯝ
ꯉꯧꯔꯒ ꯃꯤꯠꯇꯣ ꯍꯥꯞꯄꯣ
ꯎꯝ
ꯃꯤꯠꯇꯣ ꯍꯥꯞꯄꯒ ꯊꯨꯝꯒ ꯖꯤꯟꯖꯔ ꯑꯁꯨꯕꯗꯣ ꯈꯇꯪ ꯍꯥꯞꯄꯨꯕ
ꯎꯝ
ꯑꯗꯨꯒ ꯉꯥꯏꯍꯥꯛ ꯉꯧꯔꯦꯗꯅ
ꯎꯝ
ꯑꯣ ꯉꯧꯔꯕ ꯃꯇꯨꯡꯗ ꯔꯦꯠ ꯆꯤꯜꯂꯤꯗꯣ
ꯎꯝ
ꯑꯗꯨꯗꯣ ꯍꯥꯞꯄꯣ ꯃꯣꯔꯣꯛ ꯅꯠꯇꯕ ꯑꯗꯨꯗꯣ ꯍꯥꯟꯅ ꯏꯁꯤꯡ ꯇꯤꯡꯊꯣꯛꯑꯒ ꯄꯨꯔꯥ ꯒ꯭ꯔꯥꯏꯟ ꯇꯧꯔꯒꯅꯦ
ꯎꯝ
ꯃꯍꯤ ꯑꯣꯏꯅ ꯍꯥꯞꯊꯧꯕ
ꯎꯝ
ꯑꯗꯨꯒ ꯀꯨꯏꯅ ꯑꯗꯨꯝ ꯏꯁꯤꯡꯗꯣ ꯏꯁꯤꯡꯗꯣ ꯑꯏꯪꯕ ꯍꯥꯞꯄꯨꯅꯣꯕ ꯏꯁꯤꯡ ꯐꯨꯠꯄ ꯑꯁꯥꯕꯗꯣ ꯑꯗꯨꯗꯣ ꯈꯤꯇꯪ ꯈꯤꯇꯪ ꯍꯥꯞꯄꯒ ꯀꯨꯏꯅ ꯉꯧꯒꯗꯕ ꯎꯝ
ꯌꯥꯏꯅꯦ
ꯗꯨꯀꯥꯟꯗ ꯃꯍꯥꯎꯗꯣ ꯇꯣꯉꯥꯟꯊꯣꯔꯛꯀꯅꯤ ꯑꯥ ꯌꯥꯏꯌꯦ ꯑꯗꯨ ꯍꯥꯎꯗꯦꯕ ꯑꯗꯨ ꯍꯕꯗꯣ
ꯎꯝ
ꯑꯗꯨꯒꯨꯝꯕ ꯍꯥꯏꯗꯤ ꯗꯤꯐ꯭ꯔꯦꯟꯁ ꯂꯩꯕꯅꯦ ꯃꯍꯥꯎꯗ
ꯏꯁꯤꯡꯗꯣ ꯍꯤꯠ ꯇꯧꯔꯒꯗꯤ ꯃꯨꯜꯂꯦꯒꯥꯏꯗꯨꯔ
ꯏꯁꯤꯡ ꯑꯁꯥꯕꯗ ꯑꯣꯏꯅ ꯍꯥꯞꯄꯣꯕ
ꯑꯃꯨꯟꯕ ꯏꯁꯤꯡ
ꯑꯥ
ꯑꯗꯨꯒ ꯃꯣꯔꯣꯛ ꯍꯥꯏꯗꯤ ꯅꯪ ꯃꯆꯨ ꯀꯩꯀꯥꯗꯣ ꯀꯔꯤꯝ ꯊꯥꯛꯇ꯭ꯔꯁꯨ ꯃꯆꯨꯗꯣ ꯌꯥꯝ ꯐꯖꯕꯅꯦꯕ ꯔꯦꯗꯤꯁ ꯆꯉꯒ ꯑꯧꯗꯅ ꯑꯗꯨꯒ ꯖꯤꯟꯖꯔꯁꯦ ꯁ꯭ꯄꯦꯁꯤꯐꯤꯛ ꯖꯤꯟꯖꯔ ꯑꯃ ꯂꯩꯌꯦꯕ
ꯎꯝ
ꯑꯩꯈꯣꯏꯅ ꯍꯧꯖꯤꯛ ꯆꯠꯅꯩ ꯖꯤꯟꯖꯔ ꯅꯠꯇꯕ ꯆꯤꯡ ꯃꯥꯎꯗꯒ ꯐꯪꯕꯅꯦꯕ ꯑꯗꯨꯏ ꯖꯤꯟꯁꯔꯗꯣ ꯕ꯭ꯂꯦꯛ ꯀꯂꯔ ꯑꯣꯏꯕꯗꯣ ꯐꯪꯕ꯭ꯔꯥ
ꯎꯝ ꯐꯪꯗꯦ
ꯑꯗꯨ ꯑꯗꯨ ꯑꯣꯏꯅ ꯍꯥꯞꯄꯗꯤ ꯑꯗꯨꯅ ꯍꯦꯟꯅ ꯍꯥꯎꯕꯅꯦꯕ
ꯎꯝ ꯊꯕꯨ ꯇꯔ
ꯑꯗꯨꯗꯣ ꯃꯥꯎꯗꯗꯤ ꯐꯪꯉꯦ ꯑꯗꯨꯒ ꯗꯤꯃꯥꯄꯨꯔ ꯅꯥꯒꯥꯂꯦꯟꯗꯁꯨ ꯌꯥꯝ ꯐꯪꯉꯦ ꯑꯗꯨꯒꯤ ꯖꯤꯟꯁꯔꯗꯣ
ꯎꯝ
ꯄꯥꯛ ꯐꯪꯗꯦꯕ
ꯎꯝ
ꯑꯩꯈꯣꯏꯁꯨ ꯂꯣꯏꯊꯣꯛꯈ꯭ꯔꯦ ꯍꯧꯖꯤꯛ ꯑꯗꯨꯒꯤꯗꯣ
ꯃꯥꯅꯦ ꯑꯩꯅ ꯑꯍꯥꯟꯕ ꯄꯨꯟꯁꯤꯒꯤ ꯑꯍꯥꯟꯕ ꯄꯣꯛ ꯊꯣꯡꯕꯗꯣ
ꯍꯥꯥ
ꯑꯩꯅ ꯄꯨꯟꯁꯤꯒꯦ ꯍꯥꯟꯕ ꯄꯣꯛ ꯊꯣꯡꯕꯗꯣ ꯀꯩꯅꯣ ꯇꯧꯋꯦ ꯏꯃꯥꯟꯅꯕꯒꯤ ꯃꯌꯨꯝꯗ ꯊꯣꯡꯉꯦ ꯑꯗꯣ ꯀꯨꯀꯔꯅꯦ ꯀꯨꯀꯔ ꯃꯈꯨꯝ ꯌꯥꯎꯔꯝꯗꯕꯤꯅꯦꯕ ꯀꯥ ꯑꯃꯒ ꯂꯣꯏꯁꯤꯜꯂꯤꯉꯦ ꯑꯗꯨ ꯄꯨꯡ ꯑꯅꯤ ꯂꯩꯝ ꯆꯪꯉꯦ ꯎ
ꯀꯔꯝ ꯀꯩꯅꯣ ꯃꯁꯥꯒꯤꯔꯣ ꯍꯥꯏꯗꯤ ꯃꯈꯣꯡꯒꯨꯝꯕꯒ ꯌꯥꯎꯕ
ꯃꯇ ꯔꯦꯇ ꯃꯁꯥꯅꯤ ꯑꯗꯨꯗ ꯀꯩꯅꯣꯗꯣ ꯑꯗꯨꯝ ꯃꯊꯛ ꯇ ꯂꯤꯠ ꯑꯃ ꯀ꯭ꯂꯣꯖ ꯇꯧꯁꯜꯂꯒꯇꯤ ꯀꯨꯏꯔꯅꯦ ꯐꯨꯠꯂꯤꯁꯦ
ꯀꯟꯕꯁꯨ ꯌꯥꯝ ꯂꯩꯕꯅꯦ
ꯎꯝ ꯑꯗꯣ ꯑꯗꯨꯝ ꯑꯗꯨꯝ ꯆꯥꯕꯗꯤ ꯌꯥꯏ
ꯑ ꯑꯗꯨꯒ ꯅꯍꯥꯟꯋꯥꯏ ꯑꯃ ꯃꯣꯔꯦꯒꯤꯅꯦꯅꯒ ꯊꯣꯛꯄꯗꯣ ꯃꯣꯔꯦꯔꯣ ꯑꯗꯒꯤ ꯄꯨꯔꯛꯄ ꯑꯗꯨꯗꯤ ꯌꯥꯝ ꯀꯟꯕꯅꯦ ꯑꯩ ꯑꯗꯨꯗꯤ ꯆꯥꯗꯦꯕ
ꯎꯝ
ꯑ ꯀꯤꯖꯗꯅ ꯆꯥꯗꯦ ꯑꯗꯨꯒꯤꯗꯤ
ꯎꯝ ꯑꯗꯨꯒ ꯑꯩ ꯂꯃꯣꯛꯁꯨ ꯆꯥꯔꯦ
ꯑꯗꯨꯁꯨ ꯍꯥꯎꯕꯅꯦ ꯆꯤꯡꯒꯤꯗꯣ
ꯎꯝ ꯃꯥꯟꯅꯗ ꯇꯦꯛꯆꯔ ꯌꯥꯝ ꯈꯦꯠꯅꯩꯌꯦ
ꯎꯝ
ꯃꯥꯅ ꯐꯦꯠ ꯌꯥꯝ ꯌꯥꯎꯗꯣꯏꯕ ꯃꯁꯜꯅ ꯍꯦꯜꯂꯦ
ꯎꯝ
ꯆꯤꯡꯗ ꯀꯣꯏꯆꯤꯟ ꯀꯣꯏꯆꯤꯟ ꯆꯦꯟꯕꯩꯀꯣ
ꯍꯣꯏ ꯃꯤ ꯑꯣꯔꯒꯅꯤ
ꯎ ꯍꯦꯜꯗꯤ ꯑꯣꯏꯕꯗꯣ
ꯎꯝ
ꯕ꯭ꯔꯨꯁꯂꯤ ꯕ꯭ꯔꯨꯁꯂꯤ ꯑꯣꯛꯅꯦ
ꯑꯗꯨꯒ ꯌꯦꯟ ꯐꯥꯎꯁꯨ ꯃꯥꯟꯅꯗꯝꯅꯤ ꯆꯤꯡꯒꯤ ꯌꯦꯟꯒ ꯑꯩꯈꯣꯏꯒꯤ
ꯑꯗꯨꯒꯗꯤ ꯌꯦꯡꯗ꯭ꯔꯤ ꯑꯗꯨꯗꯤ ꯆꯥꯗ꯭ꯔꯤ
ꯌꯦꯟꯗꯣ ꯁꯨꯞꯇ ꯆꯥꯕ ꯌꯥꯝ ꯍꯥꯎꯕꯅꯦ ꯆꯤꯡꯒꯤ ꯌꯦꯟꯗꯤ
ꯄꯤꯛꯇꯨ ꯄꯤꯛꯄ ꯑꯃ ꯂꯩꯗꯥꯏꯅꯦ ꯀꯩꯅꯣꯝ ꯍꯥꯏꯇꯥꯅꯦ ꯑꯗꯨꯗꯣ ꯖꯄꯅꯤꯁ ꯐꯥꯎꯜ ꯍꯥꯏꯕ꯭ꯔꯥ
ꯑ
ꯇꯨ ꯑꯥ
ꯃꯔꯨꯝꯒ ꯃꯔꯨꯝꯒ ꯄꯤꯛꯄꯗꯨ ꯅꯠꯇ꯭ꯔꯣ
ꯎꯝ ꯄꯤꯇꯣ ꯄꯤꯄꯅꯦ ꯑꯩꯈꯣꯏꯒꯤ ꯈꯨꯠ ꯈꯨꯇꯨꯝꯃꯕꯨꯛ ꯆꯥꯎꯕꯅꯦ ꯃꯤ ꯑꯃꯒꯤ
ꯑꯗꯨꯗꯤ ꯍꯣꯛꯄꯣꯏꯟ ꯇꯜꯂꯦꯗꯩꯗꯤ
ꯎ
ꯈꯣꯛꯇꯣꯛꯄꯗꯣ ꯍꯥꯏꯗꯤ ꯆꯥꯅꯤꯡꯕꯗꯣ ꯑꯣꯏꯗꯦꯕ
ꯍ ꯍꯣꯏ ꯊꯕꯛꯅ ꯍꯦꯟꯕꯗ
ꯍꯣꯏ
ꯀꯩꯅꯣꯒꯤ ꯇꯥꯏꯞꯇ ꯒꯥꯔꯂꯤꯛ ꯒꯥꯔꯂꯤꯛ ꯃꯁꯥꯒꯤ ꯇꯥꯏꯞꯇ
ꯃꯥꯅꯦ ꯑꯗꯨ ꯀꯅꯥ ꯆꯥꯗꯣꯏꯅꯣ
ꯑꯦꯐꯔꯠ ꯇꯞꯇꯥꯏ ꯊꯥꯗꯔꯒ ꯑꯦ ꯑꯦꯐꯔꯠ ꯇꯞꯇꯥꯏ ꯊꯥꯗꯔ ꯑꯃꯈꯛꯇꯪꯒ ꯈꯣꯛꯄ ꯂꯣꯏꯕꯗꯣ
ꯑ ꯍꯥ ꯍꯥ
ꯑꯗꯣ ꯍꯥꯎꯗꯤ ꯍꯥꯎꯕꯗꯨꯅ
ꯑꯩ ꯑꯃꯨꯔꯛꯀꯨꯝꯕ ꯈꯇꯪ ꯆꯥꯏ ꯑꯗꯨꯗꯣ
ꯎꯝ
ꯎꯝ ꯑꯗꯨꯒ ꯑꯃꯗ ꯑꯅꯤꯒꯨꯝꯕ ꯌꯣꯛ ꯑꯅꯤꯒꯨꯝꯕꯒ ꯌꯥꯎꯕꯗꯣ ꯊꯦꯡꯅꯔꯕ
ꯊꯦꯡꯅꯩ
ꯎꯝ ꯎꯝ ꯗꯦ
ꯃꯈꯟ ꯃꯈꯟꯅꯦ
ꯑꯗꯨꯁꯨ ꯍꯦꯟꯅ ꯆꯥꯔꯦꯅꯦ
ꯇꯦꯔꯤꯌꯟ ꯁ꯭ꯅꯦꯛꯁꯇꯗꯤ ꯑꯩꯅ꯭ꯈꯋꯥꯏ ꯄꯥꯝꯕ ꯁꯣꯌꯥ ꯆꯪꯁ
ꯍꯥꯥ
ꯚꯤꯖꯤꯇꯦꯔꯤꯌꯟ ꯍꯦꯟꯖꯥꯡꯗꯗꯤ ꯈ꯭ꯋꯥꯏ ꯄꯥꯝꯃ ꯁꯣꯌꯥ ꯆꯪꯁ ꯊꯣꯡꯕꯁꯦ
ꯑꯥ
ꯌꯥꯝꯅꯁꯨ ꯁꯤꯝꯄꯜ ꯑꯣꯏꯕ ꯃꯇꯝꯁꯨ ꯌꯥꯝ ꯆꯪꯗꯕ
ꯀꯥꯡꯉꯧ ꯑꯣꯏꯅ ꯊꯣꯡ ꯀꯥꯡꯉꯧ ꯑꯣꯏꯅ ꯇꯧꯕ꯭ꯔꯥ ꯏꯟꯁꯥꯡ ꯑꯣꯏꯅ
ꯑꯩ ꯍꯦꯟꯖꯥꯡ ꯑꯣꯏꯅ ꯊꯣꯡꯉꯦ ꯑꯗꯨꯅ ꯈꯋ꯭ꯥꯏ ꯍꯥꯎꯔꯦ ꯑꯥꯂꯨ ꯈꯔꯥ ꯊꯥꯛꯆꯜꯂꯒ
ꯑꯣ ꯑꯩꯈꯣꯏꯅ ꯆꯥꯕꯗꯤꯀꯣ ꯍꯋꯥꯏꯗꯒꯨꯝꯕ ꯈꯔ ꯍꯥꯞ
ꯌꯥꯏꯌꯦ ꯌꯥꯏꯌꯦ
ꯑꯗꯨꯃꯥꯏꯅ ꯆꯥꯏ ꯑꯗꯨ ꯈꯛꯇꯪ ꯊꯣꯡꯕꯗꯤ ꯆꯥꯗ꯭ꯔꯤꯌꯦ
ꯑꯗꯨ ꯈꯛꯇꯪ ꯊꯣꯡꯕ ꯍꯩ ꯑꯩ ꯍꯥꯎꯕꯅꯤ
ꯀꯥꯡꯉꯧꯒꯨꯝꯕꯗꯤ ꯌꯥꯝ ꯍꯥꯎꯋꯦ
ꯎꯝ ꯆꯨꯝꯃꯦ ꯍꯥꯎꯕꯅꯦ
ꯅꯣꯡꯃ ꯇ꯭ꯔꯥꯏ ꯇꯧ ꯇꯥꯔꯦ
ꯈꯥꯖꯤꯡꯒ ꯇꯧꯔꯒ ꯀꯥꯡꯉꯧ ꯇꯧꯕ ꯍꯥꯎꯕꯅꯦ ꯑꯗꯨ
ꯎꯝ ꯍꯥꯎꯑꯦ ꯃꯪꯒꯟꯁꯨ ꯈꯔ ꯍꯥꯞꯄꯒꯀꯣ
ꯎꯝ ꯎꯝ ꯎꯝ
ꯑꯩꯈꯣꯏ ꯃꯅꯥꯛꯇ ꯑꯃ ꯌꯣꯜꯂꯦꯕ
ꯎ ꯃꯤꯠꯇ ꯎꯔꯦꯍꯦ
ꯑꯗꯨ ꯍꯥꯎꯋꯦ ꯌꯥꯝ ꯑꯗꯨꯒ ꯑꯗꯨꯒꯤ ꯁꯣꯌꯥ ꯆꯪꯁꯀ ꯆꯤꯛꯀꯟꯒ ꯄꯤꯛꯀꯜ ꯇꯧꯕꯗꯣ
ꯑꯗꯨꯗꯤ ꯆꯥꯗ꯭ꯔꯤ
ꯑꯗꯨꯁꯨ ꯍꯥꯎꯒꯅꯤ ꯇꯣꯞꯄꯗꯤ ꯀꯩ ꯐꯦꯕꯔꯦꯠ ꯑꯣꯏꯒꯦ
ꯍꯥ
ꯕꯦꯖꯤꯤꯁꯇ
ꯄꯅꯤꯔ
ꯄꯅꯤꯔ ꯄꯅꯤꯔꯁꯦ ꯕꯦꯖꯤꯁ ꯑꯣꯏꯗꯣꯏꯔꯣ ꯀꯩꯅꯣ
ꯕꯦꯖꯤꯇꯔꯤꯅꯤ ꯀꯩꯅꯣ
ꯍꯥ ꯍꯥ
ꯃꯈꯟ ꯃꯔꯤ ꯃꯉꯥ ꯊꯣꯡ ꯌꯥꯏ ꯃꯥꯗꯤ ꯂꯣꯏ ꯂꯣꯏꯅꯃꯛꯁꯨ ꯍꯥꯎꯋꯤ ꯃꯤꯅꯗꯤ ꯁ꯭ꯄꯤꯅꯤꯆꯀ ꯄꯅꯤꯔꯒ ꯊꯣꯡꯕꯗꯣ ꯀꯌꯥ ꯄꯥꯝꯅꯗꯕꯅꯦ ꯑꯩꯗꯤ ꯌꯥꯝ ꯄꯥꯝꯃꯦ
ꯀꯔꯤꯒꯕ
ꯄꯂꯛ ꯄꯂꯛ
ꯑꯥ ꯄꯥꯝꯗꯦ ꯑꯩꯗꯤ ꯑꯗꯨ ꯄꯜꯂꯛꯇꯣ ꯄꯥꯝꯗꯦ
ꯄꯥꯜꯂꯛꯄꯅꯤ ꯌꯥꯝ ꯍꯥꯎꯕꯅꯦ ꯃꯑꯣꯡ ꯃꯗ
ꯄꯅꯤꯔꯁꯦ ꯊꯥꯏꯅꯗꯤ ꯄꯥꯝꯃꯝꯗꯕꯅꯦ ꯍꯧꯖꯤꯛꯄꯨꯗꯤ ꯄꯥꯝꯗꯤ ꯄꯥꯝꯃꯦ ꯃꯥ
ꯑꯥꯎ ꯅꯨꯡꯉꯥꯏꯖꯧꯕ ꯇꯣꯉꯥꯟꯕ ꯑꯃ ꯂꯩꯕꯅꯤ ꯑꯗꯨ ꯍꯥꯏꯔꯒ ꯑꯥꯗ ꯑꯩꯅ ꯄꯅꯤꯔꯅꯦ ꯈꯜꯂꯒ ꯇꯣꯐꯨ ꯂꯩꯔꯨꯔ ꯇꯣꯐꯨꯗ ꯁꯤꯜꯂꯝꯗꯅ ꯑꯁ
ꯎꯝ